ꯑꯣ
ꯇꯌꯦ
ꯎꯝ
ꯍꯜꯂꯣ
ꯇꯥꯏ ꯇꯥꯏ
ꯅꯪꯒꯤ ꯋꯥꯔꯤꯗꯨꯝ ꯂꯤꯔꯣ
ꯇꯜꯂꯦ ꯇꯜꯂꯤꯔꯒ ꯅꯨꯡꯉꯥꯏꯕ ꯋꯥꯔꯤꯒꯨ ꯅꯠꯇꯦ ꯁꯤꯗꯗꯤ ꯅꯨꯡꯉꯥꯏꯇꯕ ꯉꯥꯛꯇꯥ ꯂꯥꯛꯑꯅꯤ
ꯀ꯭ꯔꯤ
ꯍꯥꯏꯗꯤ ꯃꯥꯒ ꯁꯨꯝ ꯄꯥꯎ ꯐꯥꯎꯅꯕꯗꯣ ꯑꯗꯨꯃꯥꯢꯗꯨꯝ ꯐꯥꯎꯅꯔꯒ ꯉꯥꯏꯕ ꯑꯗꯨꯢ ꯇꯧꯅꯦꯕ ꯍꯥꯏꯗꯤ ꯊꯦꯡꯅꯒꯤꯗ꯭ꯔꯁꯨ ꯑꯗꯨꯝ ꯍꯧꯖꯤꯛ ꯑꯗꯨꯝ ꯐꯥꯎꯅꯒꯤꯗꯔꯦ
ꯊꯦꯅꯖꯦꯖꯨ ꯁꯨꯛꯊꯦꯡ ꯊꯦꯡꯅꯗꯦ ꯢꯕꯥꯟꯅꯤ
ꯍꯣꯠ ꯐꯥꯝ ꯅꯕ
ꯑꯗꯨꯝ ꯐꯥꯎꯋꯦ ꯉꯁꯥꯏꯗꯖꯨ ꯃꯥ ꯀꯣꯜꯗꯤ ꯇꯧꯔꯝꯃ ꯑꯗꯨꯝ ꯈꯪꯅꯩꯗ ꯑꯩꯖꯨ ꯑꯗꯨꯝ ꯏꯆꯝ ꯆꯝꯅ ꯊꯤꯅꯒ ꯍꯥꯏꯔꯝꯕꯅꯦ ꯉꯁꯥꯥꯏꯖꯨ ꯐꯨꯜꯖꯨ ꯉꯥꯛꯇꯪ ꯃꯥꯅ ꯍꯥꯏꯗꯤ ꯊꯤꯅꯕꯨꯗꯤ ꯍꯥꯏꯕ ꯅꯠꯇꯕ ꯍꯥꯏꯗꯤ ꯇꯧ ꯇꯧꯔꯛꯇ ꯉꯥꯏꯔꯤꯕꯅꯦꯕ ꯐꯣꯟꯖꯦ ꯑꯩꯅ ꯄꯥꯏꯍꯧꯗꯕ ꯍꯥꯏꯗꯤ ꯇꯨꯝꯃ ꯂꯩꯕꯗ ꯈꯤꯇꯪ ꯁꯦꯀꯤꯟ ꯇ꯭ꯔꯥ ꯍꯧ ꯊꯦꯡꯗꯔꯥ ꯄꯥꯏꯕ ꯑꯗꯩ ꯅꯪ ꯀꯣꯜ ꯇꯧꯔꯛꯎ ꯍꯥꯏꯗꯥꯏ ꯑꯗꯨꯒ ꯄꯥꯏꯖꯨ ꯄꯥꯏꯗꯕ ꯑꯗꯨ ꯇꯧꯕ ꯇꯧꯁꯤꯜꯂꯦ
ꯃꯤꯅ ꯅꯨꯡꯁꯤꯅ ꯇꯧꯕꯤꯔꯒ ꯅꯪꯅ
ꯃꯣꯏ ꯇꯧꯗꯕꯅꯤ ꯃꯥꯖꯨ ꯁꯛ ꯌꯥꯝ ꯀꯥꯛꯄꯅꯤ ꯁꯛ ꯀꯥꯛꯃꯟꯕꯩꯅꯦ ꯀꯥꯛꯄ ꯍꯥꯏꯖꯦ ꯀꯩꯁꯨ ꯌꯥꯝ ꯀꯥꯛꯄꯕꯨꯗꯤ ꯅꯠꯇꯦꯗ ꯑꯩ ꯑꯗꯨꯝ ꯈꯟꯅꯔꯛꯄꯗꯨꯗ ꯀꯥꯛꯄ ꯃꯥꯟꯕꯩ ꯋꯥꯅꯤ ꯃꯤꯉꯣꯟꯗꯕꯨꯗꯤ ꯌꯥꯝ ꯐꯕꯅꯤ
ꯐꯥꯖꯅ ꯉꯥꯡꯕꯤꯕ ꯌꯥꯗꯦ ꯃꯤꯅ ꯀꯣꯜ ꯇꯧꯔꯒ
ꯑꯩꯖꯨ ꯂꯝ ꯌꯥꯝ ꯍꯦꯜꯑꯦꯕ
ꯑꯩꯖꯨ ꯌꯥꯝ ꯁꯥꯊꯤꯕ ꯃꯤꯅꯦ ꯊꯥꯏꯅ ꯀ꯭ꯂꯥꯁ ꯐꯥꯏꯐ ꯀꯥ ꯀꯥꯕꯗꯣ ꯍꯥꯏꯗꯤ ꯏꯕꯥꯅꯤꯗꯤ ꯅꯣꯡ ꯈꯠꯅꯔꯦꯕꯀꯣ
ꯎꯝ
ꯑꯗꯣ ꯈꯟꯅꯔꯒ ꯑꯩꯗꯣ ꯀꯧꯕꯤꯗꯕꯅꯦ ꯃꯉꯣꯟꯗ ꯑꯗꯨꯝ ꯃꯥꯗꯣ ꯅꯨꯡꯉꯥꯏꯇꯕꯅꯤ ꯑꯩꯒꯤ ꯕꯦꯛꯇꯩ ꯃꯥꯗꯣ ꯏꯅꯤꯡꯉꯥꯏ ꯃꯌꯥꯝ ꯌꯥꯎꯗ꯭ꯔꯣ
ꯍꯪ
ꯍꯥꯏꯗꯤ ꯊꯥꯏꯅ ꯖꯤꯀꯦꯗꯣ ꯊꯥꯏꯅ ꯖꯤꯀꯦ
ꯑꯣ ꯑꯣ
ꯑꯣ ꯄꯤꯛꯆꯔ ꯌꯥꯎꯔ ꯌꯥꯎꯔ ꯏꯅꯤꯡꯉꯥꯏ ꯃꯌꯥꯝ ꯌꯥꯎꯗꯕꯣ
ꯎꯝ
ꯑꯗꯨꯒꯗꯣ ꯃꯥꯅ ꯂꯣꯢ ꯏꯊꯣꯛꯄꯤꯕꯤꯔꯦꯌꯦ ꯑꯗꯩꯗꯤ ꯑꯩꯁꯨ ꯃꯥꯅ ꯃꯥꯅ ꯁꯤ ꯏꯕꯤ ꯍꯌꯦꯡ ꯑꯩꯅ ꯍꯥꯏꯕ ꯌꯥꯗꯣꯏꯅꯤ ꯀ ꯍꯥꯏꯔꯗꯤ ꯑꯩꯛ ꯃꯥꯗꯤ ꯈꯨꯠꯢ ꯌꯥꯝ ꯐꯖꯩꯌꯦꯕ ꯑꯩ ꯍꯣꯝꯋꯥꯛ ꯑꯗꯨꯝ ꯇꯧꯍꯜꯕꯅꯤ ꯑꯗꯨꯒꯤ
ꯑꯉꯥꯡ ꯑꯣꯏꯔꯤꯀꯥꯟꯗ ꯇꯤꯟꯅꯔꯒ ꯍꯧꯖꯤꯛꯁꯨ ꯇꯤꯟꯅꯔꯒ ꯅꯪꯅ ꯀꯣꯜ ꯇꯧꯕꯒꯁꯨ ꯐꯖꯅ ꯈꯨꯝꯕꯤꯗꯕ
ꯐꯖꯅ ꯄꯥꯏꯔ ꯇꯥꯛꯄꯗꯤ ꯃꯥꯒ ꯑꯗꯨꯝ ꯇꯧꯕꯤꯔꯛꯑꯦ ꯍꯥꯏꯗꯤ ꯃꯥꯅ ꯑꯗꯨꯝ ꯃꯥꯅ ꯐꯕꯗꯨ ꯍꯥꯏꯕ ꯑꯗꯨꯝ ꯌꯥꯏꯌꯦꯕꯀꯣ ꯃ ꯍꯣꯝꯋꯥꯛꯄꯨ ꯇꯧꯕꯤꯔꯛꯑꯣ ꯍꯥꯏꯔꯁꯨ ꯑꯃꯕꯨ ꯍꯥꯏꯔꯁꯨ
ꯑꯗꯩꯗꯤ ꯁ꯭ꯀꯨꯜꯗ ꯁꯨꯝ ꯑꯩꯕꯨꯗꯤ ꯑꯗꯨꯝ ꯏꯁꯥꯒꯤ ꯄꯦꯟ ꯄꯨꯖꯔꯛꯄ ꯍꯥꯏꯗꯤ ꯑꯗꯨ ꯑꯗꯨꯒ ꯏꯃꯥꯟꯅꯕꯒꯩ ꯀ꯭ꯂꯥꯁꯀꯤ ꯃꯣꯏ ꯄꯦꯟ ꯌꯥꯎꯗ ꯃꯌꯥꯝ ꯌꯥꯎꯕꯅꯦ ꯃꯉꯣꯟꯗꯩ ꯄꯪꯂꯧ ꯂꯧꯔꯦ ꯑꯗꯨꯒ ꯑꯩ ꯄꯪꯂꯣꯠ ꯂꯣꯠꯄ ꯑꯩꯅ ꯄꯤꯗꯕꯁꯨ ꯃꯌꯥꯝ ꯌꯥꯎꯋꯦ ꯑꯗꯣ ꯀꯩꯝ ꯍꯥꯏꯗꯦ ꯃꯥꯗꯤ
ꯌꯥꯝ ꯅꯨꯡꯉꯥꯏꯗꯧꯕ ꯃꯥꯜꯂꯦ ꯇꯤꯟꯅꯕ
ꯐꯕꯅꯤ ꯍꯧꯖꯤꯛꯇꯤ ꯌꯥꯝ ꯂꯦꯝꯈ꯭ꯔꯦꯗ ꯍꯥꯏꯗꯤ ꯑꯍꯟ ꯑꯣꯏꯔꯕꯅꯤꯅ ꯑꯗꯨꯑꯣꯏꯁꯨ ꯑꯩꯅ ꯀꯥꯔꯟ ꯇꯥꯗꯣꯏꯗꯤ ꯇꯧꯔꯛꯀꯅꯤ ꯍꯧꯖꯤꯛꯇꯤ ꯌꯥꯝ ꯂꯦꯝꯈ꯭ꯔꯦ ꯍꯥꯏꯕ ꯋꯥꯖꯤ ꯉꯥꯡꯕꯗꯅ ꯍꯥꯏꯗꯤ ꯑꯍꯜ ꯑꯣꯏꯈ꯭ꯔꯅꯤꯅ
ꯅꯪꯒ ꯃꯥꯖꯤ ꯀꯅꯥꯅ ꯑꯍꯟꯅꯣ
ꯈꯪꯗꯦ ꯑꯗꯨꯗꯤ ꯏꯕꯥꯅꯤ ꯆꯞ ꯃꯥꯟꯅꯩ ꯀꯩꯁꯨ ꯌꯥꯝ ꯈꯦꯠꯅꯗꯦ ꯁꯦꯝ ꯕꯦꯖ ꯑꯣꯢꯔꯒꯅꯤ
ꯎꯝ
ꯏꯕꯥꯅꯤ ꯌꯥꯝ ꯂꯨ ꯇꯤꯟꯅꯩ ꯇꯤꯟꯅꯕꯗꯤ ꯊꯥꯏꯅ ꯀ꯭ꯂꯥꯁ ꯁꯤꯛꯁ ꯀꯥꯔꯤ ꯀꯥꯟ ꯇꯤꯟꯅꯕꯗ ꯑꯣꯖꯥꯅ ꯏꯕꯥꯟꯅꯤ ꯀꯣꯢꯅꯕꯔ ꯍꯪꯉꯤꯅꯤ
ꯀꯩꯕ
ꯑꯣ ꯑꯣꯖꯥ ꯅꯕꯥꯟꯅꯤ ꯀꯣꯏꯅꯕ꯭ꯔ ꯍꯪꯏ
ꯍꯦ ꯍꯦ ꯍꯍ ꯁꯤꯛꯁꯇꯕꯨ ꯀꯅꯥꯅ ꯀꯣꯏꯅꯒꯦꯔꯍꯩ
ꯑꯗꯨꯝꯕ ꯀꯩꯝꯇ ꯈꯟꯅꯗꯦ ꯑꯗꯨꯁꯨ ꯑꯗꯨꯀꯥꯟꯗ ꯑꯗꯨꯝ ꯃꯤ ꯂꯛꯅꯕ ꯀꯩꯀꯥ ꯑꯗꯨꯝ ꯇꯧꯋꯦꯕ ꯑꯗꯨꯢꯁꯨ ꯀꯩꯝ ꯈꯟꯗꯦ ꯏꯕꯥꯟꯅꯤ ꯊꯣꯛꯄ ꯄꯨꯔꯥ ꯑꯉꯥꯎ ꯑꯐꯩꯅꯤ ꯑꯗꯨꯝ ꯀꯟꯗꯇꯧꯏꯁꯤ
ꯑꯍꯦ ꯍꯦ ꯉꯥꯎꯕꯗꯣ ꯃꯥꯜꯂꯦ ꯅꯪꯁꯨ
ꯚ꯭ꯌꯥꯟ ꯃꯦꯟ ꯇꯥꯗꯦ ꯑꯗꯨꯗꯨꯀꯥꯟꯗ ꯑꯩ ꯊꯣꯛꯄ ꯑꯩ ꯑꯗꯨꯝ ꯐꯨꯅꯤꯡꯉꯗꯤ ꯆꯠ ꯐꯨꯖꯤꯟꯅꯤ ꯍꯟꯗꯛꯇꯤ ꯑꯗꯣ ꯑꯇꯣꯞꯄ ꯍꯣꯏ ꯑꯇꯣꯞꯄ ꯅꯨꯄꯤꯒꯕꯨꯗꯤ ꯑꯩ ꯀꯦꯝ ꯍꯥꯏꯗꯤ ꯀꯩꯝꯇ ꯀꯣꯟꯅꯕ ꯈꯣꯠꯄ ꯀꯦꯝ ꯏꯟꯇꯣ ꯑꯇꯣꯞꯄꯗꯤ ꯏꯀꯥꯏ ꯕꯣꯏ ꯀꯩꯕꯣꯏ ꯁꯨꯝ ꯇꯧꯋꯦ ꯑꯗꯣ ꯑꯩꯉꯣꯟꯗꯗꯤ ꯀꯣꯏꯅꯨ
ꯎꯝ
ꯑꯗꯨꯁꯨ ꯀꯔꯝ ꯀꯥꯟꯗ ꯀꯧꯅꯒ꯭ꯔꯤꯅꯣ ꯍꯥꯏ ꯃꯇꯝꯗ ꯀ꯭ꯂꯥꯁ ꯐꯣꯔꯗ ꯈꯨꯄꯥꯛ ꯊꯥꯔꯛꯄꯗꯩ
ꯍꯣꯏ
ꯀ꯭ꯂꯥꯁ ꯐꯣꯔꯗ ꯃꯣꯏꯗꯤ ꯂꯥꯏꯔꯤꯛ ꯍꯩꯕꯅꯤꯅ ꯂꯥꯏꯔꯤꯛ ꯍꯩꯇꯕꯒꯩꯗꯣ
ꯀꯩꯕ
ꯃꯣꯏꯗꯤ ꯂꯥꯏꯔꯤꯛ ꯍꯩꯕꯅꯤꯅ ꯂꯥꯏꯔꯤꯛ ꯍꯩꯇꯕꯒꯩꯗꯤ ꯄꯔꯥ ꯐꯥꯔꯛꯇꯕꯗꯣ ꯑꯣꯖꯥ ꯂꯦꯞꯐꯜꯂꯦꯕ
ꯑꯗꯨꯒ ꯃꯣꯏ ꯊꯥꯕꯒꯩꯗꯨꯅ ꯈꯜꯂ ꯈꯜꯂ ꯑꯄꯥꯝ ꯑꯄꯥꯝꯕ ꯊꯥꯎ
ꯑꯗꯨꯀꯥꯟꯗꯗꯤ ꯑꯩꯒꯁꯨ ꯃꯥ ꯈꯪꯅꯗꯦꯕ
ꯎꯝ
ꯑꯗꯩ ꯅꯥ ꯂꯩꯔ ꯈꯨꯠꯄꯥꯡꯅ ꯊꯥꯔꯛꯑꯦ ꯑꯩ ꯀꯞꯄꯦ
ꯀꯅꯥꯅ ꯊꯥꯔꯤꯕ
ꯍꯧꯖꯤꯛꯀꯤ ꯑꯩꯒ ꯂꯨꯅ ꯇꯤꯟꯅꯕꯃꯤꯗꯨꯅꯤ
ꯑꯣ
ꯑꯗꯨꯀꯥꯟꯗꯗꯤ ꯑꯩ ꯃꯥ ꯃꯁꯛ ꯈꯪꯗꯦ ꯑꯗꯨꯗꯩ ꯈꯪꯒꯤꯅꯦꯕ ꯃꯃꯤꯡ ꯀꯩꯥꯀꯥ ꯂꯣꯏ ꯈꯪꯉꯦ ꯑꯩꯅ ꯈꯜꯂꯤꯁꯦ ꯃꯥꯖꯦ ꯅꯣꯡꯃ ꯇꯪꯗꯤ ꯐꯨꯒꯦꯁꯤꯅꯤ
ꯑꯍ
ꯑꯗꯒꯤ ꯆꯤꯛ ꯆꯤꯛ ꯀꯧꯅꯕ ꯍꯧꯔꯦ ꯀ꯭ꯂꯥꯁ ꯐꯥꯏꯚꯇ ꯀ꯭ꯂꯥꯁ ꯀꯦꯞꯇꯦꯟꯅꯨꯕꫭꯏ ꯑꯣꯏꯃꯤꯟꯅꯩꯌꯦ ꯑꯗꯩꯗꯤ ꯇꯤꯟꯅꯒ꯭ꯔꯦ ꯑꯗꯨ ꯐꯥꯏꯚ ꯁꯤꯛꯁ ꯁꯚꯦꯟ ꯇꯪꯈꯥꯏꯕꯨꯛ ꯇꯤꯟꯅꯔꯝꯃꯦ ꯑꯗꯩ ꯅꫭꯕꫭꯗꯤꯌꯥ ꯆꯪꯉꯦ ꯑꯗꯨ ꯃꯊꯪ ꯋꯥꯔꯤꯗꯤ ꯂꯤꯌꯦ ꯑꯟꯑꯦꯛꯁꯄꯦꯛꯇꯦꯠꯇ ꯂꯥꯛꯀꯅꯤ
ꯂꯤꯌꯣ ꯂꯤꯌꯣ ꯅꯪꯒꯤ ꯋꯥꯔꯤꯗꯣ
ꯂꯤꯈꯣ ꯍꯥꯏꯔꯣ
ꯍꯣꯏ
ꯇꯥꯕ ꯅꯨꯡꯉꯥꯏꯕ꯭ꯔꯣ
ꯅꯨꯡꯉꯥꯏ
ꯑꯁꯦꯡꯕ ꯊꯣꯛꯄꯗꯤ ꯅꯨꯡꯉꯥꯢꯇꯕꯅꯦ
ꯍꯥꯥ
ꯑꯁꯦꯡꯕ ꯊꯣꯛꯄꯗꯗꯤ ꯅꯨꯡꯉꯥꯏꯇꯕꯅꯦꯕ
ꯑꯗꯨꯗꯤ ꯀꯅꯥ ꯅꯨꯡꯉꯥꯏꯗꯣꯏꯅꯣ ꯑꯁꯦꯡꯕ ꯑꯗꯨꯋꯥꯏꯗ ꯑꯩꯅ ꯇꯥꯕꯗ ꯅꯨꯡꯉꯥꯏꯕꯩ ꯋꯥꯅꯤ
ꯍꯣꯏ ꯎꯝ ꯂꯦꯟ ꯀꯥꯈ꯭ꯔꯦꯀꯣ ꯑꯩꯗꯣ ꯁ꯭ꯀꯨꯜ ꯆꯠꯄꯗ ꯑꯗꯨꯒ ꯍꯥꯏꯗꯤ ꯃꯥꯗꯣ ꯅꯣꯡꯃ ꯑꯩꯉꯣꯟꯗ ꯐꯦꯁꯕꯨꯛꯇ ꯃꯦꯁꯦꯁ ꯊꯥꯔꯛꯑꯦ
ꯎꯝ
ꯃꯥꯅ ꯊꯥꯔꯛꯄꯅꯦ ꯃꯥꯅ ꯁꯨꯝ ꯁꯣꯁꯤꯌꯦꯜ ꯃꯦꯗꯤꯌꯥ ꯀꯩꯩꯀꯥꯖꯦ ꯁꯨꯝ ꯄꯥꯏꯗꯦꯕ ꯍꯧꯖꯤꯛꯁꯨ ꯀꯩꯁꯨꯝ ꯃꯥ ꯑꯗꯨꯝꯕ ꯏꯟꯇꯔꯦꯁ ꯂꯩꯕ ꯃꯤ ꯅꯠꯇꯦꯕ
ꯎꯝ
ꯍꯣꯏ ꯃꯇꯝꯗꯨꯗꯗꯤ ꯑꯁ ꯍꯥꯏꯗꯤ ꯏꯟꯈꯠꯂꯛꯄꯁꯨ ꯑꯣꯏꯕꯒꯤ ꯄꯨꯡ ꯀꯩꯀꯥ ꯃꯌꯥꯝ ꯄꯥꯏꯅꯩꯌꯦꯅ ꯑꯗꯨꯨꯝ ꯄꯥꯏꯕꯗꯣ
ꯍꯨꯝ
ꯑꯩꯖꯨ ꯑꯗꯨꯝ ꯀꯥꯟꯗ ꯀꯩꯕ
ꯅꯪꯅ ꯍꯥꯏꯕꯗꫭ ꯇꯥꯍꯧꯗ꯭ꯔꯦ
ꯎꯝ ꯍꯥꯏꯗꯤ ꯃꯥꯁꯨ ꯑꯗꯨꯝ ꯀꯥꯟꯗ ꯏꯪꯈꯜꯂꯛꯄ ꯑꯣꯏꯕꯒꯤ ꯁꫭꯁꯦꯜ ꯃꯤꯗꯤꯌꯥꯒꯤ ꯌꯥꯝ ꯀꯩꯅꯣ ꯄꯣꯄꯨꯂꯔ ꯑꯣꯏ ꯈꯜꯂꯛꯄ ꯃꯇꯝꯗ ꯑꯣꯏꯗꯣꯏꯅꯦꯕ ꯑꯩꯁꯨ ꯀ꯭ꯂꯥꯁ ꯀꯥꯔꯤ ꯑꯩꯖꯨ ꯁꫭꯝꯗ ꯐꫭꯟ ꯀꯟꯅ ꯄꯥꯏꯔꯤ ꯑꯗꯨ ꯇꯣꯏꯔꯤꯁꯦ ꯑꯗꯒꯤ ꯃꯥꯗꯣ ꯅꯣꯡꯃ ꯃꯣꯏ ꯅꯤꯅꯦꯒꯤ ꯑꯦꯀꯥꯎꯟꯗ ꯍꯥꯏꯔꯕ ꯀꯩꯅꯣ ꯃꯦꯁꯦꯁ ꯊꯥꯒꯦ
ꯑꯗꯨ ꯏꯕꯥꯟꯅꯤꯗꯤ ꯃꯤꯡ ꯁꯨꯡꯀꯧ ꯀꯧꯅꯗꯦꯀꯣ
ꯑꯗꯨꯗꯤ ꯀꯃꯥꯏꯅ ꯀꯧꯅꯔꯤꯕꯥ
ꯑ ꯅꯤꯛ ꯅꯦꯝ ꯀꯧꯅꯩꯅꯦ ꯑꯗꯨꯝ ꯏꯁ꯭ꯀꯨꯜꯗ ꯑꯣꯏꯔꯣ ꯀꯩꯗ ꯑꯣꯏꯔꯣ
ꯂꯨꯏꯍꯦ
ꯑꯩ ꯃꯉꯣꯟꯗ ꯃꯩꯔꯥꯄꯥꯏꯕꯤ ꯀꯧꯋꯦ
ꯃꯥꯅꯖꯨ ꯑꯩꯉꯣꯟꯗ ꯑꯃ ꯀꯧꯋꯦ ꯑꯗꯨꯗꯤ ꯍꯥꯏꯔꯔꯣꯏ ꯇꯥꯕ ꯅꯨꯡꯉꯥꯏꯇꯦ
ꯀꯩꯕ
ꯃꯥꯅꯖꯨ ꯑꯩꯉꯣꯟꯗ ꯑꯇꯣꯞꯄ ꯀꯧꯋꯦꯕ ꯑꯩ ꯃꯤꯡ ꯀꯧꯕꯤꯗꯦꯕ
ꯀꯔꯤ ꯀꯧꯔꯤꯕ ꯃꯥꯅꯗꯤ
ꯑꯩꯗꯣ ꯈꯔ ꯋꯥꯔꯦꯕꯀꯣ ꯑꯗꯨꯒꯤ ꯃꯥ ꯑꯩꯉꯣꯟꯗ ꯆꯥꯎꯕꯪ ꯀꯧꯔꯛꯑꯦ
ꯍꯥ ꯃꯥꯅꯕꯨꯗꯤ ꯌꯥꯝ ꯅꯨꯡꯁꯤꯅ ꯀꯧꯕꯤꯕꯅꯤꯗ ꯑꯩꯅ ꯐꯖꯅ ꯇꯧꯕꯤꯗꯕ ꯗ ꯃꯥꯅ ꯅꫭꯡꯃ ꯃꯦꯁꯦꯁ ꯊꯥꯔꯛꯑꯦ ꯇꯥꯃꫭ ꯅꯨꯡꯉꯥꯏꯔꯤꯕꯣꯌꯦ ꯈꯪꯅ ꯈꯪꯅ ꯀꯅꯥꯅꯣ ꯍꯪꯖꯤꯟꯕꯅꯦ
ꯅꯪꯗꯤ ꯀꯩꯁꯨꯝ ꯊꯥꯕꯤꯗꯦ
ꯑꯦ ꯑꯩꯖꯨ ꯑꯍꯥꯟꯕꯗ ꯃꯥꯗꯣ ꯑꯩ ꯀꯥꯏ ꯂꯩꯒ꯭ꯔꯖꯥꯠꯅꯣ ꯀꯥꯏ ꯁꯨꯝ ꯊꯤꯔꯝꯃꯦ ꯑꯗꯨ ꯐꯪꯗꯕ ꯑꯗꯣ ꯃꯥ ꯅꯨꯡꯉꯥꯏꯔꯤꯕꯣ ꯍꯥꯏ ꯍꯥꯏꯅ ꯈꯪꯅ ꯈꯪꯅ ꯀꯅꯥꯅꯣ ꯍꯪꯖꯤꯜꯂꯦ ꯑꯩꯖꯨ ꯗꯨꯝ ꯑꯗꯩ ꯃꯥꯅ ꯑꯩ ꯀꯥꯎꯔꯕꯣ ꯑꯦ ꯈꯪꯗꯗꯤ ꯈꯪꯗꯗꯤ ꯃꯥꯅ ꯑꯩꯉꯣꯟꯗ ꯅꯤꯁꯤꯡꯈꯔꯗꯤ ꯃꯥ ꯃꯇꯣꯝ ꯈꯛꯇ ꯀꯧꯒꯅꯤꯖꯨ ꯈꯪꯉꯤꯅ
ꯑꯗꯨꯗꯤ ꯑꯩꯖꯨ ꯈꯪꯅ ꯈꯪꯅ ꯀꯅꯥꯅꯣ ꯍꯪ ꯍꯪꯗ ꯌꯥꯄꯣꯠꯇꯦ ꯍꯪꯉꯤꯅꯤ ꯊꯑꯣꯏꯅ
ꯏꯁ ꯈꯪ ꯈꯪꯅ ꯍꯪꯕꯖꯨ ꯅꯪꯖꯨ ꯉꯝꯃꯦꯍꯦ
ꯑꯦ ꯀꯅꯥꯅꯣ ꯍꯥꯏꯕꯗꯩ ꯑꯗꯩ ꯃꯥꯅ ꯀꯔꯤꯒꯤ ꯅꯪ ꯑꯩ ꯀꯥꯎꯔꯕꫭ ꯍꯪꯉꯛꯑꯦ ꯑꯗ ꯑꯩꯅ ꯀꯥꯎꯅꯨ ꯍꯥꯏꯕ ꯑꯗꯩ ꯑꯩꯅ ꯑꯃꯨꯛ ꯀꯥꯎꯗ꯭ꯔꯦ ꯍꯥꯏꯂꯦ ꯋꯥꯔꯤ ꯁꯥꯟꯅꯔꯦ ꯁꯥꯟꯅꯔꯦ ꯁꯥꯟꯅꯔꯦ ꯁꯥꯟꯅꯔꯦ‌ ꯋꯥꯔꯤ ꯑꯗꯨꯝ ꯃꯌꯥꯝ ꯁꯥꯟꯅꯩ ꯊꯥ ꯑꯗꯨ ꯃꯇꯝꯗ ꯀꯣꯔꯣꯅꯥꯁꯨ ꯍꯧꯔꯛꯄ ꯑꯣꯏꯕꯅꯦ
ꯎꯝ
ꯅꯩ ꯁꯥꯟꯅꯔꯦ ꯋꯥꯔꯤ ꯑꯗꯨꯝ ꯁꯥꯟꯅꯔꯦ ꯃꯤꯁꯦꯁ ꯊꯥꯟꯅꯔꯦ ꯃꯥꯁꯨ ꯀꯣꯜ ꯇꯧꯔꯛꯑꯦ ꯅꯨꯡꯉꯥꯏꯕ ꯈꫭꯠꯂꯦ ꯋꯥꯔꯤꯗꯨꯝ ꯁꯥꯟꯅꯩꯌꯦ ꯁꯥꯟꯅꯩ ꯑꯗꯩ ꯑꯗꯨꯏ ꯋꯥꯔꯤꯖꯩ ꯑꯃꯔꯣꯝꯗ ꯂꯥꯛꯑꯅꯤ ꯇꫭꯛꯁꯦ
ꯀꯔꯤ ꯑꯃꯔꯣꯝꯗ ꯍꯥꯏꯕꯒꯤ ꯀꯔꯤꯅꯣ ꯀꯔꯤ ꯋꯥꯔꯤ ꯑꯣꯏꯕꯒꯤꯔꯣ
ꯅꯣꯛꯅꯤꯡꯕ ꯋꯥꯅꯤ ꯁꯥꯟꯅꯔꯝꯃꯦ ꯁꯥꯟꯅꯔꯝꯃꯦ ꯁꯥꯟꯅꯔꯝꯃꯦ ꯑꯩ ꯁꯥꯟꯅꯤꯡ ꯂꯩꯒ ꯇꯥꯜꯂꯣ
ꯅꯪꯒꯤꯑꯣ ꯅꯪꯒꯤꯑꯣ ꯋꯥꯔꯤ ꯂꯤ ꯂꯤꯔꯒ
ꯁꯥꯟꯅꯔꯝꯃꯤ ꯁꯥꯟꯅꯔꯝꯃꯤ ꯁꯥꯟꯅꯔꯝꯃꯤ ꯑꯗꯨꯏ ꯃꯇꯨꯡ ꯑꯩꯁꯨ ꯒ꯭ꯌꯥꯟ ꯇꯥꯍꯩꯗꯦ ꯀꯃꯥꯏꯅ ꯇꯤꯟꯅꯒꯤꯕꯅꯣ
ꯑꯗꯨ ꯈꯪꯗꯦ ꯑꯗꯨꯀꯥꯟ ꯑꯉꯥꯡꯖꯨ ꯑꯣꯏꯔꯤꯀꯣ ꯑꯗꯨ ꯒ꯭ꯌꯥꯟ ꯃꯦꯟꯖꯨ ꯇꯥꯗꯦ
ꯎꯝ ꯑꯉꯥꯡ ꯑꯣꯏꯔꯕꯅꯤꯅ ꯒ꯭ꯌꯥꯟ ꯇꯥꯔꯔꯣꯏ
ꯎꯝ ꯑꯗꯨꯒ ꯈꯪꯗꯦ ꯑꯩꯅ ꯃꯉꯣꯟꯗ ꯍꯥꯏꯕꯅꯦ ꯃꯥꯖꯨ ꯌꯥꯔꯛꯑꯦ
ꯎꯝ
ꯏꯕꯥꯅꯤ ꯈꯪꯅꯔꯝꯃꯦ ꯃꯇꯝ ꯈꯔ ꯑꯗꯨꯒ ꯑꯗ ꯑꯁꯤꯗꯩꯗꯤ ꯑꯃꯨꯛ ꯅꯨꯡꯉꯥꯏꯇꯕ ꯄꯥꯎ ꯁꯨꯝ ꯇꯥꯔꯛꯑꯅꯤ
ꯀꯩꯒꯤ ꯅꯨꯡꯉꯥꯏꯇꯕꯥ
ꯑꯩ ꯑꯗꯨꯝ ꯁꯥꯟꯅꯔꯦ ꯃꯦꯁꯦꯖ ꯑꯗꯨꯝ ꯊꯥꯅꯔꯦ ꯈꯔ ꯇꯧꯋꯦꯕ ꯃꯥꯗꯣ ꯅꯨꯡꯉꯥꯏꯇꯦ ꯈꯣꯠꯇꯦ ꯑꯗꯨꯅꯨꯡꯒ ꯂꯩ ꯈꯣꯠꯄꯗꯣ ꯍꯥꯏꯌꯦ ꯀꯩꯒꯤꯅꯣ ꯁꯨꯝ ꯍꯡꯉꯦ ꯑꯗꯨ ꯃꯥꯗꯣ ꯅꯣꯡꯃ ꯀꯣꯜ ꯇꯧꯔꯦꯕꯀꯣ
ꯎꯝ
ꯃꯥꯗꯨ ꯁꯨꯝ ꯀꯞꯄ ꯁꯨꯝ ꯀꯞꯄ ꯀꯣꯜ ꯇꯧꯔꯒ
ꯃꯥꯅ ꯀꯞꯄ ꯅꯪꯅ ꯀ꯭ꯔꯤ ꯇꯧꯕ
ꯂꯤꯔꯒꯦ ꯉꯥꯏꯈꯣ ꯍꯧꯖꯤꯛꯇꯗꯤ ꯌꯥꯝ ꯍꯧꯖꯤꯛꯇꯤ ꯌꯥꯝ ꯅꯣꯛꯅꯤꯡꯉꯦ ꯑꯗꯣ ꯊꯥꯏꯅꯒꯤ ꯈꯪꯗꯦ ꯍꯥꯟꯅꯗꯤ ꯁꯦꯔꯤꯌꯁ ꯇꯥꯏ ꯍꯧꯖꯤꯛꯇꯤ ꯌꯥꯝ ꯅꯣꯛꯅꯤꯡꯉꯦ ꯍꯥꯏꯗꯤ ꯃꯥꯗꯣ ꯀꯣꯜ ꯇꯧꯔ ꯀꯞꯄꯦ ꯀꯞꯄꯦ ꯀꯞꯄꯦ ꯑꯩꯅꯥ ꯀꯩꯒꯤꯅꯣ ꯍꯪꯉꯦ ꯃꯥꯗꯣ ꯑꯗꯣ ꯑꯩ ꯃꯥꯅ ꯍꯥꯏꯅꯤꯀꯣ ꯍꯣꯏ ꯃꯥꯗꯣ ꯑꯗꯨꯝ ꯅꯨꯡꯕꯨꯗꯤ ꯅꯨꯡꯉꯥꯏꯕꯅꯦ ꯍꯥꯏꯗꯤ ꯑꯗꯣ ꯃꯥ ꯑꯁ ꯃꯇꯝ ꯂꯣꯏꯗꯧꯔꯦ ꯇꯣꯛꯑꯒꯦ ꯌꯥꯔꯦ
ꯇꯣꯛꯈ꯭ꯔꯅꯨ ꯍꯥꯏꯔꯛꯑꯣ
ꯌꯥꯔꯦ ꯃꯇꯝ ꯂꯣꯏꯗꯧꯔꯦ ꯂꯣꯏꯍꯟꯒ꯭ꯔꯖꯤ
ꯍꯥꯏꯔꯛꯑꯣ
ꯃꯥꯅ ꯃꯥꯗꯣ ꯑꯩꯗꯤ ꯃꯤꯒ ꯃꯤꯃꯥꯟꯅꯗꯦ ꯈꯣꯠꯇꯦ ꯀꯩꯅꯣ ꯇꯧꯔꯤ ꯈꯣꯠꯂꯤ ꯍꯥꯏꯑꯦꯅ ꯀꯩꯒꯤꯅꯣ ꯈꯣꯠꯅꯣ ꯍꯥꯏ ꯀꯞꯄꯅꯣ ꯐꯖꯅ ꯊꯦꯝꯃꯦ ꯅꯨꯡꯗꯥꯡꯗ ꯎꯝ ꯊꯦꯝꯃꯦ ꯀꯩꯒꯤꯅꯣ ꯈꯪꯗꯅ ꯍꯡꯉꯦꯗꯣ ꯃꯥ ꯃꯥꯗꯣ ꯃꯥꯗꯣ ꯅꯥꯕꯅꯦꯕꯀꯣ ꯀꯦꯟꯁꯔ ꯅꯥꯕꯅꯦ
ꯑ
ꯑꯩꯗꯤ ꯈꯪꯗꯦꯗ ꯀꯥꯔꯦ ꯑꯗꯨ ꯈꯪꯒꯦ ꯑꯗꯨꯝ ꯀꯞꯄꯦ ꯗꯨꯀꯥꯟꯗ ꯀꯩꯅꯣꯅꯦ ꯄꯤꯒꯗ ꯑꯗꯨꯝ ꯇ ꯀꯄꯦ ꯍꯧꯖꯤꯛꯇꯤ ꯌꯥꯝ ꯅꯣꯛꯅꯤꯡꯉꯦ ꯐꯥꯒꯤ ꯌꯥꯝ ꯇꯥꯏ
ꯏꯁꯁ ꯀꯔꯤꯅꯣꯛꯅꯤꯡꯕ꯭ꯔꯣ ꯀꯔꯤ ꯀꯔꯤ ꯐꯥꯒꯤ ꯇꯥꯕ꯭ꯔꯣ
ꯍ